ꯍꯜꯂꯣ
ꯆꯥꯛ ꯆꯥꯔꯕꯣ
ꯆꯥꯔꯦ
ꯑꯩ ꯀꯣꯜ ꯇꯧꯔꯛꯀꯦ ꯈꯜꯂꯝꯕꯅꯤꯗ ꯍꯧꯖꯤꯛ ꯋꯥꯏ ꯉꯥꯛꯇꯪ ꯃꯃꯥꯡꯗ
ꯀꯩ ꯀꯩꯗꯧ ꯀꯩꯒꯤ
ꯆꯥꯛ ꯇꯣꯛꯑꯒ ꯆꯥ ꯊꯛꯑꯒ ꯀ꯭ꯋꯥ ꯆꯥꯕꯩ ꯃꯍꯥꯎꯁꯤꯗꯤ ꯎꯐ
ꯀꯗꯧꯑꯣꯕ
ꯆꯥꯛ ꯇꯣꯛꯑꯦꯗꯅ
ꯎꯝ
ꯆꯥ ꯑꯃꯥ ꯊꯛꯑꯦꯗꯅ
ꯎꯝ
ꯑꯗꯨꯒ ꯀ꯭ꯋꯥ ꯆꯥꯕꯒꯤ ꯃꯍꯥꯎꯁꯤꯗꯤ ꯌꯥꯝ ꯍꯥꯎꯋꯦ ꯍꯥꯏꯕ
ꯋꯥꯔꯦ ꯀꯩ ꯍꯦꯟꯖꯡ ꯆꯔꯒꯦ
ꯊꯥꯡꯖꯤꯡꯒ ꯁꯦꯕꯣꯠꯀ ꯏꯔꯣꯜꯂꯦ ꯉꯥꯔꯤ ꯅꯝ ꯑꯃ ꯉꯧꯔꯦ ꯈꯣꯡꯗꯔꯨ꯭ꯝ ꯆꯝꯐꯨꯠ ꯑꯃ ꯇꯧꯔꯦ
ꯎꯝ ꯗꯨꯀꯥꯟ ꯀꯦ ꯀꯥꯏ ꯆꯠꯂꯤꯕꯣ
ꯍꯥꯥ
ꯀꯥꯏꯗꯅꯣꯕꯥ
ꯅꯍꯥꯟꯒꯤ ꯁꯨꯝꯃꯀꯥꯏꯒꯤ ꯑꯥꯏꯁ ꯀ꯭ꯔꯤꯝ ꯆꯥꯕ ꯃꯐꯝꯗꯣ
ꯑꯁ ꯂꯞꯄꯦ ꯑꯗꯨꯗꯤ ꯒꯔꯤꯅꯥ
ꯎꯝ
ꯎꯝ
ꯑꯈꯣꯏ ꯕꯥꯒꯤꯔꯣ ꯆꯠꯊꯣꯛꯍꯟꯅꯤꯡꯗꯕꯩ ꯀꯥꯏꯆꯠꯂꯤꯅꯣ ꯇꯧꯍꯧꯕꯅꯦ ꯐꯥꯃꯨꯡꯗꯩꯩ
ꯅꯪꯁꯨ ꯂꯛꯏꯔꯣ ꯍꯥꯏꯖꯦ
ꯎꯝ ꯏꯇꯩꯃꯒꯥ
ꯎꯝ
ꯅꯪ ꯏꯇꯩꯃꯗꯨ ꯅꯤꯡꯁꯤꯡꯉꯤꯕ꯭ꯔꯣ ꯅꯤꯡꯁꯤꯡꯗ꯭ꯔꯥꯕꯣ ꯍꯥꯏꯔꯣꯛ
ꯅꯍꯥꯟ ꯅꯣꯏ ꯏꯕꯥꯏ ꯂꯥꯛꯃꯤꯟꯅꯕꯥꯗꯣ ꯅꯠꯇ꯭ꯔꯣ
ꯎꯝ ꯏꯕꯥꯏꯒ ꯒꯥꯔꯤ ꯇꯣꯡꯉ ꯂꯥꯛꯃꯤꯟꯅꯕꯗꯨꯅ ꯗꯨꯀꯥꯟ ꯃꯄꯨꯗꯣ ꯂꯩꯔꯦꯗꯅ ꯗꯨꯀꯥꯟꯗꯨꯗꯒꯤ ꯏꯕꯥꯏꯒ ꯃꯅꯤꯡꯗ ꯐꯝꯍꯜꯂꯒ ꯃꯃꯥꯡꯗ ꯏꯇꯩꯃ ꯑꯃ ꯇꯣꯡꯗ꯭ꯔꯣ
ꯎꯝ
ꯑꯗꯨꯏ ꯏꯇꯩꯃꯗꯣ ꯃꯥꯒ ꯃꯣꯏ ꯃꯌꯥꯝꯕꯗꯣ ꯃꯣꯏ ꯃꯕꯨꯡ ꯄꯣꯛꯃꯤꯟꯅꯕ ꯃꯌꯥꯝꯕꯗꯣ ꯑꯗꯨꯒꯤ ꯃꯆꯥꯗꯣ ꯑꯗꯨ ꯌꯦꯡꯉꯨꯁꯦꯅ ꯆꯪꯉꯛꯄ ꯃꯣꯏꯗꯣ ꯍꯥꯟꯅ ꯇ꯭ꯋꯤꯟꯁ ꯄꯣꯛꯑꯦꯕ ꯃꯣꯏ ꯃꯌꯥꯝꯕꯩ ꯃꯆꯥꯁꯨ ꯅꯨꯄꯥ ꯉꯥꯛꯇꯥ ꯑꯅꯤ
ꯅꯦꯇꯋꯥꯔꯛ ꯅꯨꯡꯉꯥꯏꯇꯦ ꯌꯨꯝꯅꯤꯅ ꯀꯃꯥꯏ ꯇꯧꯔꯤꯅꯣ ꯈꯪꯗꯦ
ꯄꯠ ꯄꯠ ꯇꯥꯠꯄ꯭ꯔꯥ
ꯐꯣꯟ ꯅꯨꯡ ꯌꯦꯡ ꯃꯗꯤ ꯀꯦꯝ ꯇꯧꯗꯦ ꯕꯤꯗꯤꯑꯣ
ꯁꯤꯗꯔꯥꯕ ꯄꯠꯄꯠ ꯆꯠꯂꯤꯁꯦ ꯑꯗꯨꯑꯣꯏꯗꯤ ꯇꯥꯕ꯭ꯔꯣ
ꯇꯥꯕ꯭ꯔꯣ ꯇꯥꯔꯦ ꯅꯪ ꯑꯃꯨꯛ ꯍꯥꯏꯔꯛꯑꯣ ꯀꯩꯀꯩ ꯆꯥꯔꯕ
ꯍꯝ
ꯁꯣꯏꯕꯨꯝ ꯏꯔꯣꯝꯕ ꯆꯥꯔꯦ
ꯇꯥꯗꯦ ꯄꯠ ꯄꯠ ꯇꯠꯂꯦ
ꯁꯣꯏꯕꯨꯝ ꯏꯔꯣꯝꯕ ꯆꯥꯔꯦꯕ
ꯑꯣ ꯑꯇꯩꯗꯤ ꯁꯣꯏꯕꯨꯝ ꯏꯔꯣꯝꯕ ꯈꯛꯇ ꯆꯥꯔꯕꯣ ꯎꯝ ꯃꯦ ꯇꯥꯒꯠ ꯃꯥꯂ
ꯇꯥꯅꯤ ꯇꯥꯅꯤ
ꯍꯝ
ꯇꯥꯅꯦꯕ ꯅꯦꯠꯋꯥꯔꯛ ꯈꯔ ꯅꯨꯡꯉꯥꯏꯇꯕ ꯋꯥꯅꯦ ꯑꯩ ꯋꯥꯥꯛꯀꯤꯡ ꯊꯣꯛꯂꯛꯄ
ꯀꯩ ꯅꯪ ꯀꯥꯏꯗ ꯆꯠꯂꯤꯅꯣ ꯆꯠꯄꯩ ꯃꯈꯣꯟ ꯇꯥꯏꯌꯦ
ꯋꯥꯛꯀꯤꯡ ꯊꯣꯛꯂꯛꯄꯅꯦꯕ ꯅꯍꯥꯟꯒꯤ ꯏꯃꯥꯟꯅꯕꯗꯨꯒ
ꯀꯩꯅꯣ ꯋꯥ ꯇꯣꯜꯒꯤꯗ ꯆꯠꯂꯨꯕꯗꯨ ꯅꯠꯇ꯭ꯔꯣ
ꯎꯝ
ꯎꯝ ꯀꯩꯅꯣꯒꯤ ꯌꯨꯝ ꯂꯥꯞꯅꯩꯌꯦꯗꯥꯏꯅꯦ ꯈꯔ
ꯂꯥꯞꯅꯗꯦꯍꯦ ꯅꯛꯅꯩ
ꯎꯝ ꯂꯝꯕꯤꯔꯣꯝꯗ ꯊꯣꯛꯏꯔꯣ
ꯂꯝꯕꯤ ꯑꯝ ꯂꯝꯄꯥꯛꯂꯣꯝ ꯆꯠꯄ
ꯎꯝ
ꯀꯩꯩꯅ ꯅꯨꯡꯉꯥꯏ ꯄꯥꯎ
ꯑꯩ ꯅꯨꯡꯉꯥꯏ ꯄꯥꯎ ꯍꯥꯏꯈꯤꯗꯦꯗ
ꯅꯪꯁꯨ ꯑꯗꯨ ꯅꯪꯁꯨ ꯃꯥꯅ ꯄꯨꯕ ꯁ꯭ꯀꯨꯜꯗ ꯄꯨꯕ ꯌꯥꯎꯔꯒꯦ ꯍꯥꯏꯌꯨ ꯀꯩꯅꯣ
ꯋꯥꯔꯤꯗꯤ
ꯑꯦ ꯍꯥꯏꯅꯍꯜꯂꯣ ꯀꯩꯅꯣ ꯅꯃꯥꯟꯅꯕ ꯑꯃ ꯏꯆꯥꯎ ꯆꯥꯎꯅ ꯂꯩꯗꯨꯕꯨ ꯑꯗꯨꯏꯗꯤ ꯀꯣꯆꯤꯡ ꯁꯦꯟꯇꯔ ꯁꯣꯝꯗ ꯍꯥꯡꯉꯁꯨ ꯑꯗꯣꯝꯗ ꯍꯥꯡꯉꯁꯨ ꯌꯥꯔꯅꯤ ꯆꯞ ꯆꯥꯔꯅꯤ
ꯑ ꯍꯦ ꯍꯩꯃꯒ ꯆꯠꯇꯅꯣ
ꯀꯥꯏꯗꯅꯣ ꯑꯗꯔꯣ
ꯎꯝ
ꯑꯩ ꯍꯌꯦꯡ ꯆꯠꯂꯣꯏꯦ ꯍꯌꯦꯡ ꯁꯤꯗ ꯌꯦꯡꯊꯣꯛꯏꯅꯦ ꯑꯗꯨꯒ ꯃꯑꯣꯡ
ꯑꯗꯨꯅ ꯍꯥꯏꯁꯦ ꯑꯗꯩ ꯑꯗꯩ ꯌꯦꯡꯉꯕꯗꯨꯅꯦ ꯍꯥꯏꯁꯦ ꯄꯨꯡ ꯀꯌꯥ ꯆꯠꯇꯨꯏꯅꯣ ꯍꯥꯏꯁꯦ ꯑꯩꯅ
ꯃꯥꯄꯟꯗ
ꯎꯝ
ꯃꯥꯄꯟꯗ ꯆꯠꯂꯅꯤ ꯇꯔꯥ ꯑꯗꯨꯋꯥꯏ ꯍꯜꯂꯛꯑꯅꯤ ꯃꯑꯣꯡꯗꯨ ꯌꯦꯡꯅꯔꯅꯤ ꯑꯗꯨꯒ ꯍꯪꯆꯤꯠ ꯑꯌꯨꯛꯇꯣ ꯏꯝꯐꯥꯜꯗ ꯑꯣꯏꯅ ꯆꯠꯂꯒꯦ ꯇꯧꯅꯤ ꯀꯥꯟꯆꯤꯄꯨꯔꯒꯤꯗꯨꯗ ꯑꯣꯏꯅ ꯌꯦꯡꯊꯣꯛꯑꯕ ꯑ ꯔꯦꯇꯤꯅꯥ ꯁꯣꯛꯑꯦ ꯍꯥꯏꯔꯕꯅꯤꯅ ꯑꯗꯨꯒꯤꯗꯣ ꯐꯖꯅ ꯌꯦꯡꯗ ꯌꯥꯔꯣꯏꯕ
ꯀꯟꯐꯥꯔꯝ ꯇꯥꯗ꯭ꯔꯤꯗꯨꯕꯨ
ꯑꯦ ꯀꯩꯅꯣ ꯀꯟꯐꯥꯔꯝ ꯇꯥꯔꯕꯅꯦ ꯃꯤꯠꯀꯤ ꯃꯤꯠꯀꯤ ꯗꯣꯛꯇꯔꯅꯅꯦ ꯍꯥꯏꯔꯛꯏꯁꯦ
ꯑꯗꯣ ꯗꯥꯏꯔꯦꯛ ꯀꯩꯅꯣꯇꯨ ꯑꯣꯏꯁꯨ ꯅꯠ ꯅꯠꯁꯨ ꯅꯠꯇꯅ ꯁꯨꯝ ꯑꯣꯏꯔꯝꯕ ꯌꯥꯏ ꯍꯥꯏꯕꯗꯨ ꯈꯛꯇꯅꯤ ꯀꯩꯅꯣ
ꯍꯥꯏꯗꯤ ꯑꯣꯏꯔꯝꯕ ꯌꯥꯏ ꯅꯠꯇꯦ ꯗꯥꯏꯔꯦꯛ ꯂꯩꯅꯥ ꯃꯃꯤꯡꯅꯣ ꯉꯁꯥꯏ ꯍꯥꯏꯔꯛꯄꯅ ꯑꯩꯉꯣꯟꯗ ꯀꯥꯎꯔꯅꯤꯅ ꯂꯩꯅꯥ ꯃꯃꯤꯡꯅꯣ ꯑꯗꯣ ꯃꯥꯅꯕꯨꯗꯤ ꯍꯌꯦꯡ ꯍꯥꯏꯔꯞ ꯌꯦꯡꯊꯣꯛꯁꯦꯅ ꯍꯥꯏꯔꯛꯑꯦꯕ ꯑꯐꯕ ꯗꯣꯛꯇꯔꯅꯤ ꯃꯤ ꯃꯄꯥꯥꯟꯂꯝꯗꯒ ꯇꯝꯃꯛꯄꯅꯤ ꯁ꯭ꯋꯥꯏꯗ ꯂꯩꯕꯒꯤ ꯀꯥ ꯍꯦꯟꯅ ꯐꯥꯎꯗꯕꯩ ꯋꯥꯅꯤ ꯍꯥꯏꯗꯤ ꯃꯥꯗꯨ ꯃ ꯕꯦꯡꯒ꯭ꯂꯣꯔꯔꯥ ꯀꯩꯗꯅꯣꯝ ꯇꯧꯔꯛꯄꯅꯦ ꯃꯥꯒꯤ ꯗꯣꯛꯇꯔꯒꯤ ꯀꯣꯔꯁꯇꯣ
ꯎꯝ꯫
ꯑꯗꯨꯒ
ꯂꯨꯍꯣꯡꯕꯗꯒꯤ ꯑꯗꯨꯝ ꯁꯤꯗ ꯂꯩꯒꯤꯈꯤꯕꯗꯒꯤ ꯊꯣꯏꯅ ꯀꯩ ꯇꯧꯗꯕꯒꯤ꯫ ꯃꯥꯏ ꯅꯨꯄꯥꯗꯨꯕꯨꯗꯤ ꯒ꯭ꯔꯥꯁꯀꯤꯒ ꯗꯨꯀꯥꯟ ꯐꯝꯕꯅꯦꯕ ꯒ꯭ꯔꯥꯁ ꯍꯥꯏꯗꯤ
ꯑꯅꯣꯛꯀꯤ ꯐ꯭ꯔꯦꯝ ꯑꯅꯣꯛꯀꯤ ꯐ꯭ꯔꯦꯝꯒꯤꯗꯨꯔꯣ ꯍꯥꯏꯁꯦ
ꯑꫭ
ꯑꯗꯨ ꯃꯥꯏ ꯅꯨꯄꯤꯁꯨ ꯊꯕꯛ ꯁꯪꯗꯕ ꯁꯪꯗꯕꯩ ꯑꯌꯥꯝꯕꯗꯤ ꯊꯣꯛꯇꯤ ꯊꯣꯛꯇ꯭ꯔꯕꯅꯦꯕ ꯃꯣꯏꯗꯨ ꯔꯦꯇꯤꯅꯥ ꯌꯦꯡꯅꯕꯝꯁꯨ ꯊꯝꯕꯅꯦꯕꯀꯣ ꯔꯦꯇꯤꯅꯥ ꯌꯦꯡꯅꯕ ꯃꯦꯆꯤꯟꯗꯨ ꯌꯥꯗꯕꯩꯅꯦꯕ ꯍꯧꯖꯤꯛ ꯑꯗꯨꯏ ꯃꯥꯗꯣ ꯄꯥꯛꯅ ꯗꯨꯀꯥꯟ ꯊꯣꯛꯇꯕꯅꯦꯕ ꯃꯤꯠꯌꯦꯡꯕ ꯎꯝ ꯍꯣꯏ ꯍꯌꯦꯡ ꯑꯗꯨꯃꯥꯏ ꯗꯨꯀꯥꯟꯗꯕꯨꯗꯤ ꯆꯠꯂꯒ ꯃꯤꯠꯇꯨ ꯀꯌꯥꯝ ꯁꯣꯛꯏ ꯐꯔꯤ ꯍꯥꯏꯕꯗꯨ ꯃꯕꯨꯗꯤ ꯌꯦꯡꯊꯣꯛꯑꯅꯤ ꯑꯩꯈꯣꯏ ꯃꯥꯒꯤ ꯃꯤꯠꯀꯤ ꯑꯦꯛꯁꯄ꯭ꯂꯦꯟ ꯈꯨꯇꯧꯗꯨꯅꯗꯤ꯫ ꯉꯁꯥꯏꯒꯤ ꯔꯦꯇꯤꯅꯥ ꯄ꯭ꯔꯣꯕ꯭ꯂꯦꯝꯗꯨꯅꯦꯅ ꯍꯥꯏꯔꯦꯕ ꯃꯥꯗꯣ ꯉꯁꯥꯏ ꯑꯩꯈꯣꯏꯗꯁꯨ ꯂꯥꯛꯑꯝꯃꯦꯕ ꯑꯃꯨꯛ
ꯎꯝ꯫ ꯌꯦꯡꯊꯣꯛꯑꫭ ꯑꯗꯨ ꯗ꯭ꯔꯦꯁꯇꯨ ꯈꯪꯗꯦꯅꯦ ꯍꯌꯦꯡ ꯃꯊꯪ ꯑꯣꯏꯅ ꯂꯧꯕꯅ ꯐꯗꯣꯏꯔꯥ
ꯀꯔꯤ
ꯗ꯭ꯔꯦꯁꯇꯨꯕꯨ
ꯗ꯭ꯔꯦꯁ ꯍꯥꯏꯔꯣ
ꯎꯝ꯫
ꯐꯤꯔꯣꯜꯂꯣ
ꯀꯪꯕꯨ ꯀꯪꯉꯕꯣ ꯀꯪꯕꯨ ꯀꯪꯉꯕꯣ
ꯀꯪꯍꯧꯗꯦ ꯈꯔꯗꯤ ꯀꯪꯍꯧꯔꯦ ꯅꯪ ꯐꯨꯔꯤꯠꯇꯣ ꯃꯆꯨ ꯀꯣꯛꯅꯕꯗꯨꯇ ꯋꯥꯟ ꯈꯔꯗꯤ ꯀꯣꯛꯈ꯭ꯔꯦ ꯄꯨꯔꯥ ꯀꯣꯛꯄ ꯉꯝꯗꯦ ꯃꯊꯪ ꯑꯃꯨꯛꯁꯨꯒ ꯑꯃꯨꯛꯀ ꯊꯥꯗꯔꯗꯤ ꯀꯣꯛꯇꯤ ꯀꯣꯛꯑꯅꯤ
ꯌꯥꯅꯤ ꯌꯥꯅꯤ ꯀꯥꯕꯛ ꯁꯥꯕꯛ ꯀꯣꯛꯑꯗꯤ ꯌꯥꯔꯦ ꯌꯥꯝ ꯀꯥꯏꯅ ꯆꯨꯕ ꯅꯠꯇꯝꯃꯤꯅ ꯀꯩꯁꯨ ꯇꯧꯔꯣꯏ꯫
ꯑꯃꯨꯕꯗꯨ ꯈꯔꯗꯤ ꯋꯥꯎꯊ꯭ꯔꯦꯕꯀꯣ꯫
ꯑꯗꯨ ꯀꯩꯁꯨꯨꯨ ꯇꯧꯔꯣꯏꯕ ꯁꯨꯝ ꯁꯨꯔ ꯀꯥꯟ ꯀꯣꯛꯆꯈꯤꯁꯤꯅꯦꯕ ꯌꯥꯝꯅ ꯀꯥꯍꯦꯟꯅ ꯅꯩꯔꯨꯅꯣꯕ
ꯎꯝ ꯅꯩꯗꯦꯗ ꯉꯁꯥꯏ ꯇꯤꯡꯉ ꯊꯝꯃꯒ ꯆꯣꯞ ꯆꯣꯞ ꯁꯨꯀꯥꯟꯗ ꯑꯗꯨꯝ ꯈꯔ ꯄꯣꯛꯄꯅꯤ ꯃꯊꯥꯗꯨꯝ ꯁꯥꯏꯗ ꯍꯌꯦꯡ ꯑꯔꯨ ꯌꯥꯝ ꯂꯨꯔꯒ ꯄ꯭ꯔꯣꯕ꯭ꯂꯦꯝ ꯑꯣꯏꯔꯗꯤ ꯀꯃꯥꯏꯅ ꯇꯧꯗꯣꯏꯅꯣ ꯃꯤꯠꯇꯨꯅ ꯃꯤꯠꯇ ꯑꯣꯏꯕꯅꯤꯅ
ꯕ꯭ꯂꯔ ꯑꯣꯏꯅ ꯑꯗꯨꯝ ꯎꯔ ꯂꯩꯔꯦ ꯍꯥꯏꯕ ꯄꯣꯠ ꯆꯩꯩ ꯃꯩꯁꯨ ꯏꯃꯦꯖꯇꯨ ꯔꯦꯇꯤꯅꯥꯗ ꯇꯥꯉꯝꯗ꯭ꯔꯕ ꯈꯪꯗꯦꯕ
ꯍꯌꯦꯡ ꯐꯖꯅ ꯌꯦꯡꯊꯣꯛꯑ ꯑꯗꯨꯕꯨ ꯈꯪ
ꯑꯁ ꯃꯃꯤꯠ ꯂꯥ ꯌꯥꯗ꯭ꯔꯗꯤ ꯐꯤ ꯈꯔ ꯁꯥꯖꯩꯁꯤ ꯁꯥꯔꯣꯏꯗꯣꯏꯅꯦ ꯑꯃꯨꯛ ꯄꯨꯔꯥ ꯕ꯭ꯂꯔ ꯑꯣꯏꯕꯃꯛꯇꯤ ꯅꯠꯇꯦꯕ ꯃꯥꯅ ꯍꯥꯏꯔꯤꯁꯦ ꯈꯤꯇꯪ ꯊꯕꯛ ꯇꯧꯀꯥꯟꯅ ꯁꯝꯒꯨꯝꯕ ꯑꯃ ꯁꯨꯝ ꯄꯥꯏꯔ ꯆꯠꯈꯤꯕꯒꯨꯝꯕ ꯑꯗꯒꯤ ꯇꯅꯟꯒꯨꯝꯕ ꯁꯨꯝ ꯄꯥꯏꯔꯤꯁꯤꯅꯦꯕ ꯃꯥ ꯍꯥꯏꯁꯦ
ꯑꯗꯨꯅ ꯑꯣꯏꯔꯝꯗꯕꯁꯨ ꯌꯥꯏ ꯑꯗꯨꯗ
ꯑꯗꯨꯕꯨ ꯑꯣꯏꯔꯝꯗ꯭ꯔꯗꯤ ꯐꯔꯦ ꯄꯩꯁꯥꯕꯨꯗꯤ ꯌꯥꯝ ꯆꯪꯉꯨ ꯍꯥꯏꯔꯦ ꯌꯦꯡꯊꯣꯛꯄꯗꯣ ꯑꯩꯅ ꯈꯜꯂꯤꯁꯦ ꯑꯗꯨꯝ ꯌꯦꯡꯊꯣꯛꯎꯁꯤꯔꯥ ꯈꯜꯂꯦꯕ ꯂꯨꯄꯥ ꯂꯤꯁꯤꯡ ꯑꯃꯒꯤ ꯔꯦꯟꯖꯇ ꯂꯩꯕꯅꯤꯅ ꯍꯌꯦꯡ ꯁꯨꯝ ꯊꯝꯃꯒ ꯁꯣꯛꯆꯤꯜꯂꯛꯑꯗꯤ ꯀꯩ ꯀꯥꯅꯣ
ꯌꯦꯡꯊꯣꯛꯄꯅꯕꯨꯗꯤ ꯐꯕꯅꯦ
ꯍꯥꯥ
ꯌꯦꯡꯊꯣꯛꯄꯅꯕꯨꯗꯤ ꯐꯩꯌꯦꯕ
ꯑꯗꯨꯅꯦ ꯍꯌꯦꯡ ꯀꯔꯤ ꯍꯥꯏꯔꯛꯄꯅꯣ ꯍꯥꯏꯔꯞ ꯇꯥꯟꯅꯔꯒ ꯍꯪꯆꯤꯠ ꯑꯌꯨꯛꯇꯨ ꯄꯨꯡ ꯅꯤꯄꯥꯟ ꯅꯪꯅꯕ ꯆꯠꯂꯕ ꯑꯗꯨꯒ ꯑꯍꯥꯟꯕꯩꯗ ꯀꯛꯑꯒ ꯀꯃꯥꯏ ꯀꯃꯥꯏꯅ ꯇꯧꯕꯅꯣ ꯍꯤꯗꯥꯛ ꯍꯥꯞꯄ ꯈꯣꯠꯄ ꯇꯧꯔꯗꯤ ꯃꯇꯝ ꯆꯪꯗꯧꯅꯤꯅ ꯑꯗꯨꯃꯥꯏꯅ ꯆꯠꯂꯕ ꯉꯟꯅ ꯑꯗꯨꯒ ꯀꯨꯏꯗꯧ ꯑꯣꯏꯔꯒ ꯍꯤꯗꯥꯛ ꯍꯥꯥꯞꯄꯒꯒ ꯂꯩꯗꯧ ꯑꯣꯏꯔꯒꯗꯤ ꯃꯇꯝ ꯆꯥꯗꯅ ꯉꯥꯛꯇꯪ ꯂꯥꯛꯄꯤꯌꯣ ꯍꯥꯏꯔꯒ ꯆꯤꯆꯦ ꯃꯅꯥꯛꯇ ꯊꯤꯜꯂꯒ ꯄꯣꯊꯥꯍꯜꯂꯁꯨ ꯌꯥꯔꯅꯤ ꯑꯩꯈꯣꯏ ꯍꯣꯁꯇꯦꯜꯗꯗꯤ ꯄꯨꯁꯤꯟꯕ ꯌꯥꯔꯣꯏꯗꯕꯅꯤꯅ ꯑꯣꯔ ꯅꯠꯇ꯭ꯔꯒꯅ ꯆꯤꯆꯦ ꯍꯣꯏ ꯀ꯭ꯋꯥꯇꯔꯗ ꯂꯩꯕꯅꯤꯅ ꯃꯣꯏꯗ ꯄꯨꯡ ꯑꯃꯅꯤ ꯄꯣꯊꯥꯍꯜꯂꯒ ꯑꯃꯨꯛ ꯊꯤꯟꯗꯒꯦ ꯍꯥꯏꯔꯁꯨ ꯌꯥꯔꯅꯤ
ꯑꯣ ꯄꯥꯎ ꯐꯥꯎꯅꯔꯁꯦ ꯑꯗꯨ
ꯍꯥꯥ
ꯑꯗꯨ ꯄꯥꯎ ꯐꯥꯎꯅꯔꯥꯁꯦꯕ
ꯎꯝ ꯃꯦꯗꯥꯝ
ꯎꯝ ꯍꯣꯏ ꯊꯝꯃ ꯃꯦ ꯊꯝ
ꯎꯝ